ꯑ
ꯑꯩꯅ ꯇꯧꯕꯗꯤ ꯌꯥꯔꯦꯅꯦ ꯀꯔꯤꯅꯣ
ꯉꯁꯥꯏ ꯑꯗꯣ ꯑꯩ ꯀꯩꯅꯣ ꯇꯧꯗꯕ ꯁꯝꯃꯤꯠꯇꯣ ꯅꯝꯕꯤꯗꯕ
ꯑꯣ ꯍꯥ
ꯍꯧꯖꯤꯛꯇꯤ ꯑꯍꯨꯝ ꯈꯛꯇꯪ ꯉꯥꯏꯔꯦ ꯑꯃꯨꯛꯀ ꯒ꯭ꯌꯥꯟ ꯇꯥꯗꯦꯗ ꯅꯪꯅ ꯅꯪꯅ ꯇꯧꯔꯁꯨ ꯅꯠꯇꯦ ꯅꯪꯅ ꯇꯧꯔꯁꯨ ꯑꯩ ꯑꯩ ꯑꯗꯨꯝ ꯑꯩꯉꯣꯟꯗ ꯆꯕꯤꯠ ꯑꯗꯨꯝ ꯄꯤꯕ ꯌꯥꯕ꯭ꯔꯕ
ꯈꯪꯗꯦ ꯑꯩ ꯑꯗꯨꯗꯤ
ꯑꯗꯨꯗ ꯅꯠꯇꯦ ꯍꯧꯖꯤꯛꯇꯪ ꯁꯨꯝ ꯅꯃꯅꯦꯕ ꯅꯝꯕꯗꯣ ꯆꯠꯈ꯭ꯔꯦꯕ ꯑꯃ ꯅꯪ ꯅꯪꯅ ꯇꯧꯔꯛꯄꯗꯣ ꯇꯥꯅ ꯑꯩ ꯂꯣꯏꯈ꯭ꯔꯦꯃꯨꯛꯒ ꯒ꯭ꯌꯥꯟ ꯇꯥꯗꯦ ꯑꯗꯨꯒꯤꯅꯤꯗ
ꯁꯤꯁꯦ ꯀꯩꯀꯩ ꯅꯪ ꯋꯥꯔꯤ ꯁꯥꯔꯛꯑꯣꯁꯦ
ꯁꯥ ꯂꯣꯏꯨꯔꯦ ꯀꯩꯅ
ꯃ ꯀꯥꯏ ꯎꯝ
ꯎꯝ ꯀꯕꯤꯣ ꯑꯁꯥꯅꯦ ꯂꯛ ꯌꯥꯗꯅꯤꯨ ꯕꯤꯁꯦ ꯅ ꯊꯤꯕꯤꯁꯨ ꯌꯥꯗꯦꯅꯦ
ꯕꯨꯡ ꯀꯥꯔꯤꯅꯦ ꯑꯩꯅꯛꯇꯤ ꯑꯩꯗꯤ ꯀꯣꯂꯦꯖ ꯇ ꯈ꯭ꯔꯖꯤꯅꯤꯅ ꯑꯁꯤ ꯐꯖꯅ ꯇꯧꯕ ꯌꯥꯔꯦ
ꯂꯣꯏꯅ ꯋꯥꯊꯤꯗꯤ ꯆꯠꯂꯣꯏ
ꯨꯡꯕꯨꯡ ꯀꯥꯕꯤꯅꯦ
ꯎꯝ ꯎꯝ ꯑꯣꯏꯔꯝꯅꯤ ꯀꯥꯔꯝꯅꯤ ꯍꯟꯗꯛꯇꯤ ꯅꯨꯡꯉꯥꯏꯔꯣꯏꯗꯣ ꯅꯩꯊꯦꯛꯄꯤꯅ ꯅꯔꯤꯅꯤ ꯍꯟꯗꯛꯇꯤ
ꯂꯩꯇꯦꯛꯄꯤ
ꯒꯨꯁꯤꯡꯗꯣ ꯀꯩꯅꯣꯒꯤ ꯆꯠꯈꯤꯕꯅꯤꯅꯦ ꯕꯨꯟꯇꯤꯌꯥꯔꯒꯤ
ꯀꯥꯏꯗ
ꯀꯨꯝꯈ꯭ꯔ ꯃꯤꯅꯤ
ꯑꯣ ꯑꯣ ꯑꯣ
ꯃꯥꯒꯤ ꯇꯟꯗꯥꯔꯦꯅ ꯎꯝ ꯏꯄꯣꯠ ꯇꯥꯏꯖꯦꯡꯗ
ꯅꯅꯨꯡꯉꯥꯏꯔꯗ
ꯍꯣꯏ ꯅꯨꯡꯉꯥꯏꯅꯤꯗ ꯃꯤ ꯏꯃꯗꯤ ꯅꯨꯡꯗꯥꯥꯡꯅꯤ ꯇꯨꯝꯗꯦ ꯑꯌꯨꯛꯀꯨꯝꯕꯗꯤ ꯅꯨꯡꯊꯤꯤꯟꯒꯨꯝꯕꯗꯤ ꯇꯧꯗꯦ ꯑꯗꯨꯒ ꯔꯟꯖꯟ ꯊꯥꯏ ꯑꯩꯈꯣꯏꯁꯨ ꯇꯧ ꯍꯥꯏꯅ ꯁꯤꯁꯦ
ꯃꯣꯏꯗꯤ ꯑꯦꯀꯥꯎꯟ ꯂꯩꯗꯦꯅꯒꯨꯝꯕ
ꯑꯇ ꯎꯝ ꯀꯝ ꯂꯩꯗ ꯑꯦꯁ ꯗꯤ ꯑꯦꯝ ꯀꯣꯂꯦꯖꯀꯤ ꯃꯇꯥꯡ ꯒ꯭ꯌꯥꯟ ꯇꯥꯗ꯭ꯔꯦꯗ ꯑꯗꯨꯃꯥꯏꯅ ꯇꯧꯁꯤꯔ
ꯑꯦꯇꯗꯤ
ꯃꯤ ꯌꯥꯦ ꯀ ꯀꯥꯟ ꯊꯣꯛꯇꯧ ꯃꯥꯟꯕ꯭ꯔꯣ
ꯔꯤꯖꯥꯎꯁꯦ ꯀꯝ ꯀꯥꯟꯊꯣꯛꯗꯕ ꯑꯃ꯭ꯔꯣ
ꯔꯤꯖꯜꯗꯣ ꯗꯦꯇꯅ ꯍꯥꯏ ꯍꯨꯇꯗ
ꯃꯦꯠ ꯇꯤꯟꯅꯤ ꯍꯥꯏꯕ꯭ꯔꯣ
ꯑ
ꯍꯪꯉ꯭ꯔꯦ ꯍꯟꯗꯛꯇꯤ ꯆꯥꯔꯦꯅꯕ
ꯀꯔꯤ ꯆꯥꯕ
ꯆꯥꯅꯤ ꯁꯃ
ꯁ ꯆ ꯐꯥꯂ
ꯐꯖꯅꯁꯨ ꯄꯥꯕꯤꯗꯦ ꯏꯔꯤꯗꯣ ꯊꯦꯡ ꯐꯥꯎꯕꯗꯣ ꯈꯟ ꯈꯟꯒ ꯏꯔꯤꯅꯤ ꯍ ꯌꯦ ꯅꯠꯇꯦ
ꯍꯥꯏ ꯀꯕꯤꯇꯥ ꯀ ꯀ꯭ꯂꯥꯁ ꯆꯠꯂꯒ
ꯆꯄ ꯍꯥꯎꯗ꯭ꯔꯤꯕꯣ
ꯍꯧꯂꯤꯦꯗꯥ
ꯅꯨꯃꯤꯠ ꯀꯌꯥ ꯁꯨꯔꯦ
ꯑꯅꯤ
ꯁꯂ ꯑꯗꯨꯃ ꯂꯧꯅꯤ ꯈꯣ ꯍꯥꯏ ꯑꯩꯈꯣꯏ ꯌꯥꯏꯗ ꯂꯧꯃꯤꯟꯅꯕ ꯌꯥꯕꯅꯤꯗ ꯅꯪꯁꯨ
ꯍꯥꯏ ꯈ꯭ꯔ ꯑꯗꯨꯗꯤ ꯑꯗꯨ ꯑꯦꯛꯖꯥꯝ ꯆꯠꯄ ꯃꯇꯝꯗ ꯀ
ꯌꯥꯅꯤꯔꯤꯕꯣ ꯍꯥꯏꯥꯏꯗꯤ ꯀꯣꯁ ꯍꯥꯏ ꯍꯥꯏꯥꯏꯗꯤ ꯍꯥꯏꯗꯤ
ꯍꯧꯖꯤꯛꯁꯨ ꯌꯥꯏ ꯇꯧꯕ
ꯑꯣ ꯀꯌꯥ ꯍꯥꯏꯕ꯭ꯔꯣ ꯄꯩꯁꯥ
ꯑꯦꯂꯚꯦꯟ ꯊꯥꯎꯖꯟ
ꯐꯥꯔꯁ ꯏꯟꯁꯇꯣꯜꯃꯦꯟꯗ
ꯐꯥꯏꯚ ꯊꯥꯎꯖꯟ
ꯐ ꯁꯦꯟ ꯐꯥꯏꯚ ꯊꯥꯎꯖꯟ ꯇꯣꯇꯦꯜꯅ ꯏꯂꯦꯚꯦꯟ ꯊꯥꯎꯖꯟ
ꯎꯝ ꯑꯗꯨ ꯀꯝꯄ꯭ꯌꯨꯇꯔ ꯀ꯭ꯂꯥꯁꯇ
ꯀꯥꯏꯗ ꯇꯧꯅꯤꯅ
ꯦꯂꯂꯗ ꯅꯤꯂ
ꯑ ꯁꯌꯥ ꯑꯃꯍꯦ ꯅꯅꯤꯂ ꯀꯗ
ꯏꯁꯀꯣꯂꯥꯔꯁꯤꯞꯁꯨ ꯐꯪꯒꯅꯤ ꯍꯥꯏꯕꯅꯦ
ꯐꯔꯤꯒ ꯇ ꯇꯧꯗꯔꯕꯅꯤꯃꯣꯏ
ꯐꯔꯤ ꯏꯦ ꯑꯀꯥꯎꯝ ꯄꯥꯗ ꯁꯤꯁꯤꯡꯒꯥꯥ ꯃꯩꯔꯣꯗ
ꯑꯣ ꯑ ꯃꯩꯗꯣ ꯒꯥꯔꯤ ꯂꯩꯗꯤ ꯆꯠꯄ ꯌꯥꯅꯤ
ꯂꯥꯛ ꯄꯤꯗ ꯍꯪꯒꯔꯤ ꯂꯩꯁꯣ ꯊꯥꯗꯤ ꯄꯦ ꯇꯤꯡꯒꯅꯤꯅ
ꯑ ꯃꯤ ꯌꯥꯝ ꯆꯠꯅꯩ ꯑꯗꯨꯗ ꯑꯗꯣ ꯑꯉꯝꯄꯥꯗ ꯑꯗꯨꯒꯤ ꯐ꯭ꯔꯤꯒꯤꯗꯣ ꯊꯥꯗ ꯋꯥꯟ ꯊꯥꯎꯖꯟ ꯄꯤ ꯍꯥꯏꯒꯨꯝ ꯇꯧꯕꯅꯤꯗ ꯄꯩꯁꯥ ꯋꯥꯟ ꯊꯥꯎꯖꯟ ꯍꯥꯏꯔꯗꯤ ꯑꯩꯈꯣꯏ ꯐꯪꯗꯕ ꯍꯥꯏꯕꯅꯤꯅ
ꯍꯪꯒꯦꯅꯦ ꯑꯩ ꯍꯧꯖꯤꯛ ꯇꯧꯔꯤꯁꯤꯦ ꯏꯁꯀꯣꯂꯥꯔꯁꯤꯞ ꯈꯔ ꯐꯪꯅꯦꯕ ꯐꯤꯐꯇꯤꯟꯒꯨꯝꯕ
ꯑꯣ ꯑꯗꯨꯩꯅ
ꯑꯈꯂꯣ ꯑꯣꯗꯔ
ꯀꯥꯥꯄꯗꯨ ꯀꯥꯄꯗꯨ ꯎ ꯄꯪꯀꯥ ꯀ ꯍꯥꯞꯄ ꯌꯥꯗꯦꯅꯦ ꯕꯔꯥ ꯃꯃꯜꯁꯨ ꯄꯤꯗ꯭ꯔꯤꯅꯦ ꯁꯦꯜ ꯂꯩꯇꯅ ꯄꯪꯀꯥ ꯀꯥ ꯌꯥꯗꯦꯅꯦ
ꯁꯖꯦꯟ ꯇꯥ ꯂꯥꯛꯈ꯭ꯔꯅꯦ ꯍꯖꯤꯔꯥ
ꯍ ꯁꯦꯟ ꯇꯥꯟꯐꯝꯁꯨ ꯂꯩꯇꯦ
ꯁꯉꯥꯏ ꯔꯤꯖꯣꯔꯠꯇꯣ ꯑꯃꯂꯛꯇꯤ ꯆꯪꯅꯤꯡꯕ ꯑ
ꯉꯥꯏꯔꯤꯖꯔꯣ ꯄꯩꯁꯥ ꯂꯩꯕꯗ ꯑꯗꯨꯝ ꯂꯩꯒꯗꯣꯏꯅꯤ ꯈꯨꯟ ꯅꯛꯄꯅꯤꯅ ꯀꯩꯕꯤꯠꯇ
ꯑꯩꯁꯦ ꯐꯖꯅ ꯇꯧꯔꯣ ꯑꯗꯨꯒ ꯆꯠꯈ꯭ꯔꯁꯦ ꯀꯩꯅꯣ
ꯁꯤꯔꯣ ꯄꯅꯤ ꯇꯆꯥ ꯗꯕꯥ
ꯑꯣꯝ ꯃ ꯀꯥꯕꯤ ꯇꯧꯗꯨꯅꯤꯅꯦ
ꯑ ꯅꯣꯏ ꯏꯁꯥꯏꯒꯤ ꯄ꯭ꯔꯣꯒꯝꯗꯨꯅꯕꯣ ꯉꯅꯤ ꯆꯠꯇ
ꯎꯁꯨ ꯌꯥꯏꯅꯅꯥ ꯀꯦꯁꯨ
ꯆꯁ ꯑꯩꯗꯤ ꯌꯦꯡꯅ ꯌꯥꯅꯦꯕ
ꯑ ꯌꯥꯏ ꯌꯥꯏ ꯌꯥꯏ ꯍꯅꯕꯤ ꯈꯨꯟꯗ ꯆꯠꯄ꯭ꯔꯣꯅꯦ ꯅꯣꯏꯁ ꯍꯥꯏꯗꯤ
ꯂꯩꯗ ꯃꯣꯏ ꯃꯆꯦꯗꯨ ꯑ ꯄ ꯂꯩꯕ
ꯑꯝ ꯒꯔꯤ ꯂꯩꯕꯅꯦ ꯍꯤꯔꯣ ꯁꯥꯔꯔꯕꯅꯤꯅꯦ ꯅꯪꯛꯇꯤ
ꯑꯁ ꯑꯗꯨꯒꯤꯅꯦ ꯃꯃꯥꯟꯅꯕꯤ ꯑꯃ ꯊꯤꯔꯛꯎ ꯍꯥꯏꯕꯁꯦ
ꯑꯗꯨꯣ ꯍꯨꯏ ꯆꯥꯕꯤꯄꯤ ꯂꯩꯔꯦ ꯀꯩꯅꯣ ꯀꯔꯤ ꯀꯅꯥꯕ꯭ꯔꯣ ꯌꯥꯗ꯭ꯔꯕꯣ
ꯂꯦꯕ
ꯈꯔꯔꯕꯣ ꯑꯣꯔꯕꯔꯕꯣ
ꯑ
ꯌꯥꯔ ꯌꯥꯔꯦ ꯀꯣ ꯑꯗꯨꯗ ꯀꯩ ꯑꯗꯨꯗ ꯇꯧꯔꯨꯅꯨ ꯒ꯭ꯌꯥꯟ ꯇꯥꯍꯜꯂ ꯆꯣꯞꯆꯔꯨꯅꯨ
ꯍꯝ
ꯂꯩꯒꯅꯕ ꯁ꯭ꯂꯣꯞ ꯂꯣꯏ
ꯁꯁ ꯗꯝꯗ ꯍꯧꯖꯤ ꯗ ꯍꯦꯡꯅꯑ ꯅꯍꯥꯟ ꯅꯍꯥꯟ ꯇꯧꯁꯦ ꯍꯥꯏ ꯌꯥꯗꯕꯗꯣ ꯑꯗꯨ ꯀ ꯃꯥꯥꯏꯇꯧꯕꯟꯅ
ꯌꯥꯗ꯭ꯔꯦ ꯍꯥꯏꯌꯣ ꯑꯣꯏꯊꯣꯛꯇꯒ ꯉꯥꯡꯅꯤꯗ ꯅꯍꯥꯟ ꯀꯔꯤꯔ ꯄꯦ ꯇꯤ ꯑꯦꯝꯒꯤꯔ ꯑꯗꯨ ꯑꯩꯅ ꯇꯧꯕꯗꯣ ꯅꯍꯥꯟ ꯍꯈꯣꯏ ꯇꯧꯕꯗꯣ ꯀꯦꯁꯕꯦꯛꯗꯣ ꯊꯖ ꯙꯅꯤꯃꯁꯨ ꯂꯥꯁꯗꯤ ꯍꯥꯥ ꯂꯔꯤ ꯌꯥꯁꯤꯅꯤ
ꯍꯧꯖꯤꯛꯐꯥꯎ ꯌꯥꯔꯤꯕ꯭ꯔꯣꯗꯣ
ꯌꯥꯏꯗ ꯖꯤꯄꯦꯁꯨ ꯂꯣꯏ ꯌꯥꯏꯗ ꯑꯗꯣ ꯁꯨꯄꯥꯏ ꯄꯥꯏꯗꯕꯁꯤꯡꯗꯣ ꯐ꯭ꯔꯦꯁ ꯆꯪꯕꯁꯤꯡꯗꯣ ꯊꯣꯉꯥ ꯔꯤ ꯏꯃꯤ ꯑꯁ ꯂꯨꯄꯥ ꯂꯤꯁꯤꯡ ꯑꯃꯃꯝꯗꯤ ꯈꯣꯛꯏꯗꯨꯗꯤ ꯑꯗꯣ ꯑꯩꯈꯣꯏ ꯁ ꯏꯁꯄꯣꯔꯠꯁ ꯅꯥꯕ ꯃꯇꯝꯗ ꯑꯗꯨꯅ ꯑꯗꯨꯅ ꯅꯩꯊꯦꯛꯄꯤꯗꯣꯔꯤꯅꯤꯅꯤ ꯅꯪ ꯀꯥꯎꯔꯦ ꯑꯩꯁꯨ ꯀꯅꯥꯅꯣ ꯑꯩꯉꯣꯟꯗ ꯍꯥꯏꯅꯦ ꯃꯅꯤꯊꯣꯏꯗꯣ ꯗꯤꯄ꯭ꯔꯥꯁ ꯐꯖꯅ ꯍꯥꯏ ꯍꯥꯏꯕꯤꯔꯒꯦ ꯈꯪꯕꯅ ꯑꯩꯁꯨ ꯑꯩꯗꯤ ꯐꯀꯤꯔꯥ ꯈꯜꯂꯒ ꯑꯁ ꯗꯥꯏꯔꯦꯛ ꯋꯥꯟ ꯍꯟꯗ꯭ꯔꯦꯗꯀ ꯆꯪꯉꯕꯗꯤ ꯑꯩ ꯍꯥꯏ
ꯑꯦ ꯏꯥꯛ ꯄꯣꯅ ꯏꯟꯖꯥꯡ ꯅꯥꯄꯤ ꯈꯔ ꯌꯥꯝ ꯄꯨꯔꯛꯑꯣ
ꯏꯟꯁꯥꯡ ꯅꯥꯄꯤꯁꯦꯣꯏ ꯌꯦꯡꯒꯦ ꯂꯩꯔꯗꯤ ꯄꯔꯛꯀꯦ ꯆꯦꯡꯒꯨꯝꯅ ꯀꯔꯤ ꯌꯦꯟꯁꯥꯡ ꯆꯦꯡꯒꯨꯝ ꯆꯤꯡꯒꯨꯝ ꯐꯪꯅꯕ ꯅꯣꯡ ꯇꯥꯅꯕ ꯂꯥꯏ ꯈꯨꯔꯨꯝ
ꯇꯥꯒꯅꯤꯗꯅꯣꯡꯗꯤ
ꯅꯣꯡ ꯆꯨꯔꯗꯤ ꯆꯦꯡꯒꯨꯝ ꯐꯪꯉꯦ ꯅꯍꯥꯟ ꯅꯣꯡ ꯈꯔ ꯀꯟꯅ ꯇꯥꯕꯗꯣ ꯑꯗꯨꯒꯤ ꯑꯗꯨ ꯃꯅꯤꯡ ꯑꯁ ꯃꯤ ꯈꯨꯟ ꯈꯨꯃꯟ ꯁꯤꯡꯗꯣ
ꯎꯝ
ꯑꯁ ꯃꯤꯕꯣꯔꯥ ꯕꯣꯔꯥꯅꯦ ꯄꯨꯊꯈꯤꯕ ꯃꯤ ꯃꯔꯤ ꯈꯨꯃꯟ ꯂꯥꯁꯀꯣꯒꯤ ꯈꯨꯃꯟꯗꯣ
ꯎꯝ
ꯑꯩꯈꯣꯏ ꯔꯣꯝꯗ ꯂꯥꯛꯏꯦꯕ ꯃꯣꯏꯗꯤ ꯈꯪꯉꯤꯕ ꯑꯦꯕ꯭ꯔꯤ ꯏꯌꯥꯔ ꯑꯗꯨꯝ ꯂꯧ
ꯅꯠꯇꯦ ꯅꯣꯏ ꯂꯧꯕ ꯃꯐꯝꯗꯣ ꯀꯗꯥꯏꯗꯅꯣ
ꯑꯩꯈꯣꯏ ꯈꯨꯟꯒꯤ ꯃꯅꯥꯛꯇ ꯑꯁꯣꯝ ꯁꯣꯝ ꯈꯔ ꯂꯩꯕꯗꯣ
ꯎꯝ
ꯑꯩꯈꯣꯏ ꯈꯨꯜꯒꯤ ꯕꯥꯎꯟꯗ꯭ꯔꯤ ꯑꯩꯈꯣꯏꯒꯤ ꯕꯥꯎꯟꯗ꯭ꯔꯤꯁꯨ ꯌꯥꯝ ꯐꯪꯉꯤꯅ ꯑꯩꯈꯣꯏ ꯀꯩꯅꯣ ꯑꯩꯈꯣꯏ ꯋꯥꯄꯜꯒꯤ ꯃꯅꯥꯛꯇ ꯐꯪꯉꯦ ꯑꯗꯨꯒ ꯒ꯭ꯔꯥꯎꯟꯒꯤ ꯃꯅꯥꯛꯇꯣ ꯑꯩꯈꯣꯏ ꯆꯔꯨꯛ ꯄꯩ ꯊꯝꯃꯗꯣ ꯑꯗ ꯍꯣꯡꯒꯦ ꯑꯗꯨꯁꯨ ꯑꯩ ꯐꯪꯉꯦ ꯇꯔꯥꯃꯨꯛꯅ ꯐꯪꯉꯦ ꯑꯗꯨꯗ ꯑꯗꯨꯒ ꯂꯧꯔꯣꯝꯗ ꯊꯤꯗꯗ ꯐꯪꯉꯦ ꯑꯁ ꯏꯆꯦꯅꯤ ꯇꯅꯩꯗꯤ ꯏꯆꯦꯒ ꯆꯦꯡꯒꯨꯝꯒꯤꯗꯤ ꯃꯥꯅꯤ ꯉꯁꯤ ꯆꯨꯝꯒ ꯄꯨꯔꯛꯂꯤꯅꯤ ꯁꯤꯡꯖꯨ ꯆꯥꯏꯁꯤ ꯑꯃꯦꯠꯄ
ꯑꯥꯎꯒꯅꯦ ꯆꯥꯎꯕ ꯐꯪꯗ꯭ꯔꯤꯍꯦ ꯑꯩꯗꯤ
ꯎꯝ ꯎꯝ ꯎꯝ ꯏꯝꯐꯥꯜ ꯂꯩꯅꯤ ꯆꯥꯕ ꯐꯣꯡꯉꯅꯤ ꯈꯨꯟꯅ ꯐꯥꯎ ꯐ ꯆꯥꯅ ꯐꯪꯗꯁꯨ ꯌꯥꯎꯔꯤꯅꯦ ꯅꯪꯗꯨꯗ ꯂꯩꯔꯒ ꯆꯥ ꯐꯪꯉꯗꯤ ꯂꯩꯔꯦ
ꯆꯊ ꯏꯗꯔꯣ ꯅꯪꯕꯣꯁ ꯆꯂꯦ ꯍꯥꯏꯕꯗ
ꯈꯨꯨꯟꯗꯅꯤ
ꯎꯝ
ꯑꯩꯈꯅꯤꯒ꯭ꯔꯥꯡꯗꯅꯦ
ꯃꯤ ꯌꯥꯝ꯭ꯔꯣ
ꯑꯉꯥꯡꯁꯤꯡ ꯚꯔꯥꯗ ꯂꯩꯕꯁꯤꯡ ꯒꯥꯗꯦꯟ ꯃꯆꯥꯁꯤꯡꯅꯦ ꯑꯗꯨꯒ
ꯅꯣꯏ ꯀꯨꯅ ꯐꯔ ꯂꯩꯔꯕꯣ
ꯎꯝ ꯁꯤꯗ ꯂꯩ ꯈꯔ ꯀ꯭ꯂꯥꯁ ꯁꯤꯛꯁ ꯁꯚꯦꯟ ꯑꯩꯠꯃꯨꯛ ꯀꯥꯔꯤ
ꯊꯝꯈ꯭ꯔꯒꯦ ꯀꯣ ꯇꯥꯔꯅꯤꯀꯣ
ꯑ ꯈꯪꯗꯀ ꯑꯗꯨꯃꯥꯏꯅ ꯍꯥꯏꯒꯅꯨ ꯍꯥꯏꯕꯅꯤꯀꯣ
ꯍꯥꯏꯗꯤ ꯀꯨ
ꯂꯩꯔꯤꯦ ꯂꯩꯔꯤ ꯑꯩꯁꯨ ꯍꯣꯔꯦꯟ ꯔꯤꯖꯥꯕꯀꯤ ꯊꯤꯒꯦ ꯍꯣꯔꯦꯟ